ꯍꯜꯂꯣ
ꯃꯊꯛꯇ ꯀꯥ ꯀꯥꯕ꯭ꯔꯣ ꯀꯥꯏꯔꯣꯝꯗ ꯂꯩꯕ꯭ꯔꯣ ꯅꯪ
ꯅꯠꯇꯦꯗ ꯃꯥꯄꯟ
ꯅꯨꯡꯉꯥꯏꯔꯤꯕ꯭ꯔꯣ ꯀꯃꯥꯏꯅ ꯇꯧꯔꯤꯒꯦ
ꯅꯨꯡꯉꯥꯏꯔꯤ ꯍꯥꯏꯇꯥꯔꯦꯗꯅ
ꯍꯝ
ꯋꯥꯔꯤ ꯑꯃꯝꯇ ꯂꯤꯕꯤꯌꯨꯗꯅ
ꯋꯥꯔꯤ
ꯋꯥꯔꯤ ꯂꯤꯟꯅꯁꯦ ꯅꯨꯡꯉꯥꯏ ꯅꯨꯡꯉꯥꯏꯕ
ꯂꯤꯅꯁꯦ ꯅꯪ ꯍꯥꯟꯅ ꯂꯤꯔꯛꯑꯣ
ꯑꯩꯅ ꯍꯥꯏꯅꯤꯡꯕꯁꯤꯀꯣ
ꯎꯝ
ꯋꯥꯔꯤꯃꯛꯇꯤ ꯅꯠꯇꯦꯕ ꯑꯩꯅ ꯂꯤꯒꯗꯧꯕꯁꯦ ꯅꯪꯒꯤ ꯄꯨꯟꯁꯤꯗꯣ ꯀꯃꯥꯏ ꯀꯃꯥꯏ ꯂꯦꯟꯂꯤꯒꯦ ꯑꯋꯥ ꯅꯨꯡꯉꯥꯏ ꯑꯝꯇ ꯐꯣꯡꯗꯣꯛꯄꯤꯔꯛꯑꯣ
ꯅꯨꯡ ꯌꯥꯝ ꯅꯨꯡꯉꯥꯏꯌꯦ ꯑꯩ ꯄꯨꯟꯁꯤꯗꯤ
ꯅꯪ ꯀꯩꯅꯣ ꯆꯥꯕꯒ ꯃꯥꯜꯂꯦꯗ
ꯍꯩꯅꯧ ꯁꯥꯏꯔꯤꯅꯦ
ꯑꯁ ꯅꯪꯁꯨ ꯍꯦꯟꯃꯥꯟꯗ꯭ꯔꯣ ꯅꯪꯒꯤ ꯄꯨꯟꯁꯤꯁꯦ ꯑꯋꯥ ꯅꯨꯡꯉꯥꯏ ꯍꯥꯏꯔꯛꯑꯣ ꯍꯥꯏꯕꯤꯔꯛꯑꯣ ꯍꯥꯏꯔꯒ ꯀꯔꯤꯅꯣ ꯍꯥꯏꯕꯗꯣ
ꯑꯩꯅꯦ
ꯑꯥ
ꯇꯥꯕ꯭ꯔꯣ
ꯇꯥꯖꯔꯤꯌꯦ
ꯑꯣ ꯑꯣ ꯅꯍꯥꯟꯁꯦ ꯏꯟꯇꯔꯟꯒꯤ ꯀꯩꯅꯣ ꯃꯤ ꯇꯔꯦꯠ ꯊꯥꯖꯤꯟꯕꯀꯣ
ꯑꯥ ꯑꯥ
ꯑꯗꯨꯒ ꯃꯤ ꯇꯔꯦꯠ ꯉꯥꯛꯇ ꯁꯦꯂꯦꯛ ꯇꯧꯕ ꯏꯊꯟꯗ ꯁꯦꯂꯦꯛ ꯇꯧꯗꯕ
ꯑꯥ
ꯑꯣ ꯑꯦꯛꯖꯥꯝ ꯃꯇꯝꯅꯤꯅꯦꯕ ꯄꯔꯤꯈꯥ ꯊꯥꯔꯤꯅꯦꯕ ꯍꯥꯏꯗꯤ ꯃꯊꯥ ꯌꯥꯝ ꯀꯟꯅ ꯁꯥꯔꯤ ꯀꯥꯟꯁꯤꯗ ꯑꯗꯣ ꯇꯧꯔꯛꯄ ꯑꯗꯣ ꯑꯩ ꯊꯣꯏꯗꯣꯛꯅ ꯈꯟꯗ꯭ꯔꯦꯕ ꯍꯥꯏꯕꯗꯤ ꯄ꯭ꯔꯤꯈꯥꯒꯤ ꯑꯗꯨꯝ ꯍꯦꯟꯅ ꯈꯟꯖꯤꯟꯈ꯭ꯔꯦꯕ ꯑꯩꯗꯣ ꯑꯦꯛꯖꯝꯗꯣ ꯃꯥꯏ ꯄꯥꯛꯑꯗꯤ ꯂꯣꯏꯔꯦ ꯀꯥꯏꯅꯀꯣ
ꯎꯝ
ꯑꯗꯣ ꯈꯜꯂꯛꯄꯗ ꯑꯩꯁꯦ ꯃꯤꯅꯗꯤ ꯑꯩꯗꯤ ꯋꯥꯈꯜ ꯌꯥꯝ ꯅꯨꯡꯉꯥꯏꯇꯕ ꯇꯧꯗꯦꯕ ꯃꯣꯏꯅ ꯈꯜꯂꯤꯁꯤꯅ ꯑꯩꯁꯦ ꯋꯥꯈꯜ ꯌꯥꯝ ꯅꯨꯡꯉꯥꯏꯔꯝꯃꯔꯣꯏ ꯈꯟꯗꯕꯗꯨꯗ ꯃꯣꯏꯅ ꯃꯊꯪ ꯃꯊꯪ ꯂꯥꯛꯑꯒ ꯑꯁ ꯅꯨꯡꯉꯥꯏꯇꯕ ꯇꯧꯔꯅꯨ ꯅꯨꯡꯉꯥꯏꯇꯕ ꯇꯧꯔꯅꯨ ꯂꯥꯏꯛ ꯑꯗꯣ ꯑꯩꯗꯤ ꯇꯥꯕꯗ ꯌꯥꯝ ꯍꯩꯅꯗꯕ ꯍꯥꯏꯕꯗꯤ ꯀꯩꯅꯣ ꯃꯤꯉꯣꯟꯗ ꯑꯗꯨꯝ ꯊꯦꯝꯃꯦꯁꯤꯕꯨ ꯀꯥꯏꯗꯤ ꯍꯦꯛ ꯑꯩꯅ ꯑꯗꯨꯝ ꯍꯥꯏꯕꯅꯦꯕ ꯑꯗꯨ ꯌꯥꯝ ꯐꯥꯎꯗ꯭ꯔꯣ ꯑꯩꯈꯣꯏꯗ ꯍꯥꯏꯗꯤ ꯏꯀꯥꯏꯕ ꯑꯦꯛꯖꯥꯝ ꯃꯇꯝꯗ ꯕꯨ ꯀꯩꯁꯨ ꯈꯟꯗ꯭ꯔꯦꯕ
ꯎꯝ ꯃꯣꯏꯅ ꯍꯦꯟꯖꯤꯟꯅ ꯈꯟꯗꯣꯛꯇꯕ
ꯍꯣꯏ ꯍꯣꯏ ꯑꯩꯉꯣꯟꯗ ꯂꯥꯛꯑꯒ ꯑꯁ ꯀꯩꯁꯨ ꯇꯧꯔꯅꯨ ꯑꯗꯣ ꯂꯩꯗꯅ ꯃꯤ ꯍꯥꯏꯔꯗꯤ ꯏꯀꯥꯏ ꯏꯀꯥꯏꯕ ꯅꯠꯇꯕ ꯑꯁ ꯌꯥꯝꯅ ꯍꯩꯅꯗꯕ ꯑꯃꯗꯣ ꯃꯤ ꯌꯥꯝ ꯆꯠꯅꯤꯡꯕ ꯇꯥꯏꯞꯇ ꯂꯩꯗꯅ
ꯀꯥꯏꯗꯦꯗ ꯀꯣꯏ ꯀꯣꯏꯕꯨꯗꯤꯀꯣ ꯀꯣꯏꯕꯒꯤ ꯃꯇꯝꯅꯤꯅꯤ ꯌꯥꯝ ꯋꯥꯠꯂꯤꯗꯅ ꯄꯦꯔꯤꯈꯥꯅ ꯃꯔꯨꯅꯦꯕ ꯍꯧꯖꯤꯛꯇꯤ ꯀꯣꯏꯕꯨꯗꯤ
ꯍꯣꯏ ꯄꯔꯤꯈꯥ ꯇꯧꯕꯅꯦꯕ ꯑꯗꯣ ꯇꯦꯟꯁꯟ ꯁꯨꯂꯩ ꯂꯩꯇꯦ ꯑꯦꯖꯝꯒ ꯅꯨꯡꯉꯥꯏꯇꯕꯅꯦ ꯑꯗꯨ ꯅꯨꯃꯤꯠꯇꯣ
ꯀꯔꯤꯝꯇ ꯈꯟꯒꯅꯨꯗ ꯄꯨꯟꯁꯤ ꯍꯥꯏꯁꯦ ꯑꯋꯥꯕꯁꯨ ꯂꯥꯛꯀꯅꯤ ꯅꯨꯡꯉꯥꯏꯕꯁꯨ ꯂꯥꯛꯀꯅꯤ
ꯎꯝ ꯏꯃꯥꯟꯅꯕꯁꯤꯡꯅ ꯏꯃꯥꯟꯅꯕ ꯑꯁ ꯃꯥꯅꯤ ꯃꯥꯅꯤ
ꯏꯃꯥꯟ ꯢꯃꯥꯟꯟ ꯏꯃꯥꯟꯅꯕ ꯑꯃ ꯂꯩꯌꯦꯕꯀꯣ
ꯑꯥ
ꯃꯥꯅ ꯑꯩꯉꯣꯟꯗ ꯇꯨꯃꯤꯟꯅ ꯂꯩ ꯍꯣꯏ ꯅꯪ ꯀꯩꯒꯤꯅꯣ ꯑꯗꯨꯝ ꯍꯪꯒ ꯂꯩꯌꯦ ꯑꯩꯐꯥꯎ ꯀꯥꯏꯁꯨ ꯈꯟꯗ꯭ꯔꯀꯥꯟꯁꯤꯗ ꯅꯣꯏꯅ ꯍꯦꯟꯖꯤꯟꯅ ꯈꯜꯂꯤ ꯑꯩꯅ ꯃꯉꯣꯟꯗ ꯍꯥꯏꯕ ꯑꯩꯅ ꯁꯥꯎꯅꯤꯡꯃꯟꯕꯒꯤ ꯃꯣꯏꯗ ꯄꯥꯎꯔꯧ ꯑꯃ ꯇꯝꯅꯦꯕ ꯑꯩꯈꯣꯏꯁꯦ ꯇꯥꯃꯤꯟꯅꯔꯤꯁꯦ ꯄꯨꯟꯁꯤ ꯆꯨꯞꯄ ꯄꯨꯜꯂꯞ ꯆꯠꯄ ꯃꯐꯝꯗ ꯄꯨꯂꯞ ꯄꯨꯂꯞ ꯆꯠꯀꯅꯤ ꯍꯥꯏꯕ ꯂꯩꯕ꯭ꯔꯣ ꯍꯧꯖꯤꯛꯅ ꯍꯧꯔꯒ ꯑꯩꯈꯣꯏꯒꯤ ꯄꯥꯎꯇꯥꯛꯅꯦ ꯍꯧꯖꯤꯛ ꯂꯩꯁꯟꯅꯦ ꯍꯧꯖꯤꯛꯅ ꯍꯧꯔꯒ ꯇꯧꯋꯤꯗꯣ ꯍꯥꯏꯕꯗꯤ ꯃꯤ ꯃꯤꯒꯤ ꯂꯝꯕꯤ ꯇꯣꯡꯉꯥꯜ ꯑꯗꯣ ꯂꯩꯔꯣ ꯑꯩ ꯀꯩꯁꯨ ꯈꯟꯗꯦ ꯅꯣꯏ ꯍꯦꯟꯖꯤꯟꯅ ꯈꯜꯂꯦ ꯃꯣꯏ ꯑꯩꯉꯣꯟꯗ ꯍꯥꯏꯈ꯭ꯔꯕꯅꯤ ꯑꯗꯨ ꯍꯣꯏ ꯍꯣꯏ ꯆꯨꯝꯃꯤꯅꯤ ꯍꯥꯏꯔꯒ ꯇꯣꯛꯈ꯭ꯔꯕꯅꯦ ꯑꯗꯨ ꯅꯨꯃꯤꯠꯇꯒꯤ ꯅꯠꯇ꯭ꯔꯣ ꯅꯠ ꯇ꯭ꯔꯣ ꯍꯥꯏꯕꯅꯦꯕ ꯍꯤ ꯑꯃꯈꯛꯇꯗ ꯑꯩꯈꯣꯏ ꯄꯨꯜꯂꯞ ꯇꯧꯃꯤꯟꯅꯒꯗ꯭ꯔꯥ ꯍꯥꯏꯕꯅꯤꯗ ꯑꯩꯅ ꯍꯥꯏꯗꯤ ꯄꯨꯟꯁꯤ ꯆꯨꯞꯄ ꯃꯤ ꯃꯤꯒꯤ ꯃꯤꯃꯤꯒꯤ ꯇꯣꯛꯉꯥꯟꯂꯦꯕ ꯑꯗꯨꯗ ꯑꯩ ꯑꯉꯥꯡ ꯃꯆꯥꯗꯧꯅ ꯑꯁ ꯅꯨꯡꯉꯥꯏꯇꯦ ꯑꯗꯨ ꯀꯥꯞꯄꯒ ꯂꯩꯕꯒꯤ ꯃꯊꯧ ꯇꯥꯗꯦ ꯍꯥꯏꯕꯅꯤ ꯗ ꯑꯩꯅ ꯍꯥꯏꯗꯤ
ꯑ ꯆꯨꯝꯃꯦ ꯑꯗꯨꯃꯥꯏꯅ ꯈꯕ ꯑꯗꯨꯃꯥꯏꯅ ꯈꯟꯗꯣꯛ ꯄ ꯍꯩꯒꯗꯕꯅꯦ ꯃꯤ ꯍꯥꯏꯁꯤꯗꯤ ꯅꯠꯇ꯭ꯔꯥ ꯑꯩꯅ ꯑꯩꯁꯨ ꯑꯩꯁꯨ ꯀꯣ ꯑꯩꯗꯤ ꯑꯃꯒ ꯄꯨꯜꯂꯦ ꯑꯃꯨꯛꯒ ꯀꯥꯏꯅꯩ ꯑꯃꯒ ꯄꯨꯜꯂꯦ ꯑꯃꯨꯛꯒ ꯀꯥꯏꯅꯩ ꯇꯧꯋꯤꯗꯅ
ꯎꯝ
ꯍꯥꯏꯕꯗꯤ ꯂꯩꯃꯤꯟꯅꯔꯒ ꯑꯗꯨꯝ ꯂꯩꯃꯤꯟꯅꯗꯕ ꯑꯗꯨꯃꯥꯏꯅ ꯇꯧꯋꯦ ꯏꯆꯦꯅꯀꯣ ꯑꯩꯕꯨ ꯑꯁ ꯃꯥꯗꯤ ꯑꯃꯒ ꯄꯨꯜꯂꯦ ꯑꯃ ꯀꯥꯏꯅ ꯀꯩꯝꯇ ꯈꯟꯕꯤꯗꯦ ꯗꯔꯀꯥꯔ ꯇꯥꯕꯤꯗꯦ ꯑꯗꯨꯝ ꯄꯨꯟꯁꯤ ꯍꯥꯏꯁꯦ ꯑꯗꯨꯃꯥꯏꯅ ꯑ ꯄꯨꯟꯁꯤ ꯍꯥꯏꯁ ꯁꯦ ꯑꯗꯨꯃꯥꯏꯅ ꯀꯥꯏꯅꯕ ꯃꯇꯝ ꯂꯩꯅꯤ ꯄꯨꯟꯕ ꯃꯇꯝ ꯂꯩꯅꯤ ꯑꯁꯤꯗꯤ ꯃꯍꯧꯁꯥꯅꯦꯕ ꯑꯗꯨ ꯢꯆꯦꯅ ꯑꯁ ꯃꯥꯗꯤ ꯑꯁ ꯀꯔꯤꯝꯀ ꯈꯟꯕꯤꯗꯦ ꯄꯪꯂꯩ ꯂꯩꯌꯦ ꯑꯩꯉꯣꯟꯗ ꯍꯥꯏꯌꯦ ꯃꯤ ꯈꯔꯗꯤ ꯍꯣꯏ ꯅꯨꯡꯉꯥꯏꯇꯕ ꯅꯨꯡꯗꯤ ꯅꯨꯡꯉꯥꯏꯇꯦꯕ ꯄꯣꯂꯝꯃꯒ ꯑꯥ
ꯍꯣꯏ ꯍꯤ ꯑꯃꯈꯛꯇꯗ ꯇꯣꯡꯃꯤꯟꯅꯔꯣꯏ ꯑꯗꯣ ꯍꯦꯟꯖꯤꯟꯅ ꯈꯟꯗꯦꯕ ꯃꯤꯗꯧꯅ ꯂꯩꯗꯅ ꯑꯁ ꯅꯨꯡꯉꯥꯏꯇꯦ ꯑꯦ ꯑꯗꯨꯗꯥ ꯌꯥꯝꯅ ꯆꯠꯀꯠ ꯆꯠꯀꯠ ꯇꯧꯕꯗꯣ
ꯑꯥ
ꯑꯣꯏꯗꯦ ꯍꯥꯏꯕ
ꯑꯩꯗꯤ ꯑꯩꯁꯨ ꯑꯗꯨꯃꯥꯏꯅ ꯇꯧꯑꯦ ꯑꯗꯨꯝ ꯃꯊꯧ ꯇꯥꯗꯦ ꯑꯗꯨꯝ ꯄꯪꯂꯩ ꯂꯩꯕ ꯍꯥꯏꯁꯤꯅꯦ ꯅꯨꯡꯉꯥꯏꯊꯣꯛꯄ ꯑꯁꯤꯅꯤ ꯑꯩꯅ ꯍꯥꯏꯔꯤꯁꯦ ꯑꯩꯅꯀꯣ ꯀꯩꯅꯣ ꯀ꯭ꯂꯥꯁ ꯆꯠꯄ ꯃꯇꯝꯗꯁꯨ ꯑꯗꯨꯃꯥꯏꯅ ꯇꯧꯋꯦ ꯃꯤꯒꯁꯨ ꯐꯝꯅꯤꯡꯗꯦ ꯑꯩ ꯏꯊꯟꯇ ꯃꯅꯤꯡꯗ ꯐꯝꯒꯦ ꯑꯗꯨꯝ ꯐꯝꯕꯅꯦ ꯑꯩꯗꯣ ꯑꯗꯨꯒ ꯑꯩꯈꯣꯏ ꯀꯩꯅꯣꯈꯣꯏꯅ ꯑꯗꯨ ꯏꯃꯥꯟꯅꯕꯤ ꯈꯣꯏꯅ ꯐꯝꯃꯤꯟꯅꯁꯦ ꯅꯪꯁꯨ ꯅꯊꯟꯗ ꯉꯥꯛꯇ ꯇꯧꯋꯦ ꯅꯨꯡꯉꯥꯏ ꯑꯁ ꯑꯩ ꯐꯝꯃꯤꯟꯅ ꯅꯤꯡꯗꯦ ꯍꯥꯏꯕꯒꯣ ꯑꯩꯗꯤ ꯢꯊꯥꯟꯅꯗ ꯃꯅꯤꯡ ꯐꯝꯒꯦꯅ ꯑꯗꯨꯝ ꯐꯝꯕꯅꯦ ꯃꯔꯛꯇꯗꯤ ꯐꯝꯃꯤꯟꯅꯩ ꯐꯝꯃꯤꯟꯅꯄꯗꯤ ꯊꯦꯡꯅꯁꯨ ꯂꯥꯛꯄꯅꯦ ꯑꯩꯗꯤ ꯏꯊꯟ ꯏꯊꯟꯗ ꯑꯗꯨꯅ ꯅꯨꯡꯉꯥꯏꯌꯦꯕ ꯄꯨꯟꯁꯤ ꯍꯥꯏꯁꯦ ꯍꯥꯏꯕꯗꯤ
ꯑꯩ ꯍꯥꯏꯖꯔꯒꯦ
ꯍꯥꯏꯖꯔꯛꯑꯣ ꯍꯥꯏꯖꯔꯛꯑꯣ
ꯑꯩ ꯍꯟꯗꯛ ꯁꯤꯂꯣꯡ ꯆꯠꯀꯦ ꯍꯥꯏꯔꯗꯤ ꯀꯣꯏꯅꯤꯡꯃꯟꯕꯩꯅꯦꯕ ꯃꯐꯝ ꯑꯗꯣ ꯍꯥꯏꯗꯤ ꯐꯖꯩꯅ ꯁꯝꯃꯔ ꯚꯦꯀꯦꯁꯟꯒꯤ ꯑꯩꯅ ꯈꯜꯂꯤꯁꯤꯅ ꯑꯁꯤ ꯏꯟꯖꯤꯅꯤꯌꯥꯔꯤꯡ
ꯋꯥꯔ ꯍꯥꯏꯕ ꯌꯥꯗꯕ ꯋꯥꯔ ꯄꯈꯥꯏ ꯍꯥꯏꯖꯤꯜꯂꯛꯑꯦ
ꯅꯠꯇꯦ ꯑꯝ ꯏꯊꯟꯇ ꯑꯩꯈꯣꯏ ꯄꯨꯂꯞ ꯆꯠꯃꯤꯟꯅꯔ ꯀꯣꯏꯅꯤꯡꯉꯤꯗꯅ
ꯑꯥ ꯑꯥ ꯍꯣꯢ
ꯑꯗꯨꯒꯤ ꯈꯥꯜꯂꯒ ꯏꯁꯀꯣꯂꯥꯔꯁꯤꯞ ꯐꯪꯉ ꯀꯥꯟꯗ ꯄꯤꯁꯟꯈ꯭ꯔꯒꯦ ꯍꯟꯗꯛꯇꯤ ꯀꯣꯏꯕ ꯆꯠꯈ꯭ꯔꯒꯦ ꯍꯥꯏꯅꯀꯣ ꯑꯩꯁꯦ ꯂꯦꯞꯄꯕꯅꯦꯕ
ꯍꯣꯏ ꯍꯣꯏ ꯍꯥꯏꯕꯗꯤ
ꯍꯥꯏꯗꯤ ꯑꯁꯤꯒꯨꯝꯕ ꯃꯐꯝꯁꯦ ꯆꯠꯅꯤꯡꯉꯦ ꯍꯥꯏꯔꯁꯨ ꯏꯃꯥꯟꯅꯕ ꯑꯃꯍꯦꯛꯇꯒ ꯆꯠꯄ ꯌꯥꯕ ꯅꯠꯇꯦꯕ
ꯑꯥ ꯍꯣꯏ ꯃꯐꯝ ꯀꯩꯀꯥꯁꯨ
ꯑꯃꯗꯣ ꯑꯥ ꯏꯃꯥꯟꯅꯕ ꯑꯃꯁꯨ ꯑꯃꯨꯛ ꯄꯩꯁꯥ ꯂꯩꯔꯝꯗꯕ ꯌꯥꯏꯑꯦꯕꯀꯣ ꯑꯩꯅ ꯆꯠꯁꯦ ꯍꯥꯏꯕ ꯃꯇꯝꯗ ꯑꯗꯨꯅꯦꯗ ꯑꯗꯨꯒꯨꯝꯕ ꯂꯩꯌꯦꯕ ꯅꯪꯁꯨ ꯈꯪꯔꯝꯅꯤ ꯑꯩꯈꯣꯏꯒꯤ ꯐ꯭ꯔꯦꯟ ꯕꯦꯁꯁꯦ ꯄꯩꯁꯥ ꯌꯥꯝ ꯄꯥꯏꯕ ꯃꯤ ꯅꯠꯇꯦꯕ ꯀꯣꯏꯕ ꯆꯠꯀꯦ ꯍꯥꯏꯅ ꯄꯪꯆꯠ ꯆꯠꯄ ꯉꯝꯃꯣꯏꯕ
ꯑꯣ ꯍꯣꯢꯅꯦ ꯈꯪꯗ꯭ꯔꯦ
ꯍꯥꯏꯁꯨ ꯍꯥꯏꯕꯅꯤ ꯏꯆꯦ ꯈꯣꯏꯗꯤ ꯀꯩ ꯏꯟꯁꯥꯡ ꯀꯩ ꯃꯊꯦꯜ ꯆꯥꯕꯤꯈ꯭ꯔꯒꯦ
ꯑꯩꯈꯣꯏꯗꯤ ꯉꯔꯥꯡꯒꯤ ꯍꯦꯟꯖꯥꯡ ꯌꯦꯟꯗꯣ ꯆꯥꯖꯔꯦ ꯅꯣꯏꯗꯤ
ꯑꯌꯨꯛꯇ ꯀꯩꯅꯣ ꯆꯥꯏꯌꯦ ꯑꯩꯈꯣꯏ
ꯀꯔꯤ
ꯎꯝ ꯍꯪꯒꯥꯝ ꯑꯩꯈꯣꯏ ꯆꯤꯡꯗꯗꯤꯅꯦ ꯍꯪꯒꯥꯝ ꯑꯀꯪꯕꯗꯣ ꯆꯒꯦꯝ ꯄꯣꯝꯕ ꯑꯣꯏꯅ ꯑꯗꯨꯝ ꯆꯥꯅꯩꯌꯦꯕ ꯆꯥꯏꯌꯦ ꯍꯥꯎꯋꯦ ꯑꯗꯨꯝ ꯑꯂꯨ ꯀꯥꯡꯉꯥꯎ ꯑꯃꯅꯦ
ꯆꯒꯦꯝ ꯑꯣꯏꯅ ꯆꯥꯕ
ꯎꯝ
ꯁꯥ ꯍꯥꯞꯇ꯭ꯔꯣ
ꯁꯥ ꯍꯥꯞꯇꯦ ꯑꯩꯈꯣꯏꯗꯤ ꯎꯝ ꯑꯃ ꯍꯥꯞꯄꯦ ꯀꯩꯅꯣ ꯁꯥ ꯑꯀꯪꯕ ꯑꯃ ꯃꯍꯤ ꯊꯣꯛꯄꯗ ꯊꯥꯎ ꯊꯣꯛꯄꯗꯣ
ꯑꯣ ꯑꯣ ꯍꯥꯎꯔꯝꯅꯦ ꯑꯗꯨꯗꯤ ꯑꯗꯨꯒꯨꯝꯕ ꯍꯥꯞꯇ꯭ꯔꯗꯤ ꯍꯥꯎꯇꯕꯅꯦꯕꯀꯣ ꯋꯥꯔꯤ ꯑꯃ ꯂꯤꯕꯤꯒꯦ ꯉꯔꯥꯡꯁꯦꯀꯣ ꯏꯃꯥ
ꯇꯥꯅꯤꯡꯕꯅ ꯂꯣꯏꯔꯦ ꯑ
ꯉꯔꯥꯡꯗꯣ ꯏꯃꯥꯟꯅꯕꯤ ꯑꯥꯗ ꯂꯩꯕꯗꯣ ꯂꯥꯌꯦꯡꯕ ꯃꯅꯥꯛꯇ ꯂꯩꯕꯗꯣ ꯈꯪꯕ꯭ꯔꯥ
ꯀꯅꯥ
ꯏꯃꯥꯟꯅꯕꯤ ꯑꯃ ꯂꯥꯏꯌꯦꯡꯕ ꯃꯅꯥꯛꯇ ꯂꯩꯕ ꯂꯥꯏꯌꯦꯡꯕ ꯃꯅꯥꯛꯇ ꯂꯩꯕꯅꯦꯕꯀꯣ ꯑꯗꯨ ꯅꯨꯄꯤꯗꯣ ꯀꯣꯜ ꯇꯧꯕ ꯋꯥꯔꯤ ꯁꯥꯟꯅꯕ ꯏꯕꯥꯅꯤꯁꯦ
ꯑꯝ
ꯃꯥꯗꯨ ꯌꯥꯝ ꯅꯣꯛꯅꯤꯡꯔꯕꯥ ꯃꯥꯂꯦ ꯑ ꯍꯥ ꯍꯥ ꯍꯥ ꯍꯥ ꯍꯥ ꯍꯥ ꯇꯧꯔꯒ ꯅꯣꯛꯑꯦ ꯑꯁꯤꯗ ꯐꯥꯒꯤ ꯐꯔꯥꯡ ꯇꯧꯕ ꯌꯥꯗꯦ ꯄꯪꯅꯣꯛ ꯅꯣꯛꯄ ꯌꯥꯗꯦ ꯅꯣꯛꯀꯅꯨ ꯍꯥꯏꯕ ꯑꯩꯅ ꯃꯥꯅ ꯅꯣꯛꯅꯤꯡꯉꯦ ꯍꯥꯏꯕ ꯑꯗꯨ ꯋꯥꯔꯤ ꯁꯥꯔꯦ ꯁꯥꯔꯦ ꯃꯇꯝꯁꯨ ꯂꯣꯏꯔꯦ ꯋꯥꯔꯤ ꯁꯥꯕ ꯃꯇꯝ ꯂꯣꯏꯔꯦ ꯑꯗꯨ ꯌꯦꯡꯉꯒ ꯃꯥꯒꯤꯗꯣ ꯀꯩꯅꯣ ꯇꯧꯔꯝꯗꯕ ꯌꯥꯔꯝꯗꯕ ꯋꯥꯅꯦ
ꯑꯗꯩꯗꯤ
ꯌꯥꯝ ꯐꯥꯒꯤ ꯇꯥꯗ꯭ꯔꯣ ꯑꯗꯨꯗꯤ ꯋꯥꯅ ꯃꯔꯤ ꯆꯥꯟꯅꯔꯒ
ꯍꯣꯏ ꯍꯣꯏ ꯑꯗꯨꯅꯦ
ꯑꯣꯏꯕꯣ ꯑꯣꯏꯕ ꯊꯕꯛꯂꯣꯕ ꯑꯁꯤꯕꯨ ꯑꯣꯏꯒꯗꯕ ꯊꯕꯛꯂꯣꯕ ꯍꯦꯟꯃꯟꯗ꯭ꯔꯣ ꯃꯤꯁꯤꯡꯁꯦ ꯄꯪꯇꯧ ꯇꯧꯁꯜꯂꯛꯑꯦ ꯑꯩꯗꯣ ꯅꯣꯛ ꯁꯨ ꯅꯣꯛꯅꯤꯡꯕ ꯁꯥꯎꯁꯨ ꯁꯥꯎꯅꯤꯡꯕ ꯑꯃꯨꯛꯁꯨ ꯈꯟꯗꯕ ꯑꯩꯉꯣꯟꯗꯁꯨ ꯑꯣꯏꯗ꯭ꯔꯦ ꯃꯉꯣꯟꯗꯁꯨ ꯑꯣꯏꯗ꯭ꯔꯦ ꯃꯥꯒꯤꯗꯣ ꯃꯃꯤꯡꯗꯣ ꯂꯧꯈꯠꯄꯤꯗ꯭ꯔꯦ ꯍꯥꯏꯕ ꯇꯥꯔꯦꯀꯣ
ꯍꯣꯏ ꯍꯣꯏ
ꯌꯥꯝ ꯅ ꯈꯪꯗꯕ ꯍꯥꯏꯕꯁꯤꯗꯤ ꯈꯪ ꯈꯪꯗꯕꯅꯤꯅ
ꯍꯣꯏ ꯏꯆꯦ ꯑꯃ ꯂꯩꯌꯦ ꯍꯧꯖꯤꯛ ꯊꯣꯛꯂꯒ ꯑꯁ ꯄꯪꯂꯪꯂꯥꯡꯅ ꯂꯥꯡꯅ ꯂꯩ ꯑꯦ ꯃꯥ ꯊꯣꯛꯄ ꯇꯧꯔ ꯂꯩꯔꯒ
ꯃꯃꯥꯏꯗ ꯈꯔ ꯀꯩꯅꯣ ꯇꯧꯕꯤꯌꯣ ꯊꯥꯖꯤꯟꯕꯤꯌꯣ
ꯅꯠꯇꯦꯗ ꯀ꯭ꯔꯥꯏꯝ ꯇꯧ ꯌꯥꯗꯦꯗ ꯑꯩꯈꯣꯏꯗꯤ ꯅꯨꯡꯁꯤ ꯆꯥꯟꯅꯅ ꯂꯩꯗꯣꯏꯅꯦ
ꯍꯣꯏ ꯅꯨꯡꯁꯤ ꯆꯥꯟꯅꯅ ꯍꯤꯡꯃꯤꯟꯅꯒꯗꯕꯅꯤ ꯄꯨꯟꯁꯤ ꯍꯥꯏꯁꯦ ꯄꯨꯟꯁꯤꯁꯦ ꯈꯪꯗꯦ ꯅꯨꯡꯉꯥꯏꯕ ꯊꯣꯛꯄꯁꯨ ꯇꯝꯕ ꯇꯧꯒꯗꯕꯅꯤ ꯈꯪꯕꯦꯗ
ꯑꯩꯈꯣꯏ ꯕꯥꯗꯣ ꯀꯪꯕ꯭ꯔꯣ
ꯑꯥ ꯍꯥꯏꯕꯤꯔꯛꯑꯣ
ꯁꯦꯔꯦꯗ ꯑꯩꯗꯤ
ꯆꯦꯂꯨ ꯆꯦꯂꯨ ꯆꯦꯂꯨ
ꯀꯔꯤꯅꯣ ꯅꯣ ꯑꯣꯏꯁꯤꯅ
ꯑꯩꯗꯤ ꯅꯣꯛꯅꯤꯡꯕꯅ ꯁꯤꯒꯦ ꯇꯧꯋꯦ
ꯁꯤꯡꯁꯦ ꯌꯥꯝ ꯋꯥꯠꯂꯦꯀꯣ
ꯍꯧꯖꯤꯛꯀꯥꯟꯒꯤ ꯃꯤꯁꯤꯡꯁꯦ ꯑꯩꯒꯤ ꯖꯥꯠ ꯖꯥꯠ ꯊꯦꯡꯅꯩꯗ ꯌꯥꯝ ꯅꯣꯛꯅꯤꯛꯉꯤꯗ
ꯍꯣꯏ ꯍꯣꯏ
ꯅꯪꯗꯤ ꯅꯣꯛꯅꯤꯡ꯭ꯗꯔꯣ ꯍ
ꯌꯥꯝ ꯅꯣꯛꯅꯤꯡꯉꯦ
ꯅꯪꯖꯨ ꯍꯦꯟꯃꯟ ꯗꯔꯣ
ꯑꯩꯅꯗꯤ ꯑꯩ ꯀꯅꯥ ꯈꯪꯕ꯭ꯔꯣ ꯑꯗꯨꯃꯥꯏꯅ ꯇꯧꯔ
ꯑꯁ ꯆꯦꯜꯂꯨ ꯍꯦ ꯅꯪꯁꯨ ꯀꯔꯤꯔꯣ ꯌꯥꯅꯤꯡꯗꯦ ꯁꯤꯒꯨꯝꯕ ꯊꯕꯛꯇꯤ ꯑꯩ